ꯆꯥ ꯈꯨꯝꯒꯦ ꯍꯥꯢꯕ꯭ꯔꯣ
ꯅꯠꯇꯦ ꯆꯥꯈꯤꯔꯣꯏꯗ꯭ꯔꯣ ꯍꯥꯏꯕꯅꯦ
ꯆꯥꯈꯤꯔꯣꯢꯗ ꯆꯥꯅꯤꯡꯗ꯭ꯔꯦ ꯅꯪ ꯋꯥꯔꯤ ꯈꯨꯝꯕꯒꯤ ꯉꯁꯥꯏ ꯂꯥꯃꯝꯕꯅꯦ ꯍꯧꯖꯤꯛ ꯅꯪ ꯋꯥꯔꯤ ꯈꯨꯝ ꯈꯨꯝꯃꯒ ꯆꯥꯅꯤꯡꯗ꯭ꯔꯦ ꯍꯨꯖꯤꯛꯇꯤ
ꯆꯥꯅꯤꯡꯗ꯭ꯔꯤ ꯍꯥꯏꯔꯒ ꯉꯁꯥꯏꯗꯤ ꯂꯥꯝꯃꯝꯕꯅꯦ ꯊꯣꯡ ꯊꯣꯡꯕ ꯀꯥꯟꯗ ꯗꯨꯝ ꯗꯨꯀꯥꯟꯗꯩꯩ ꯑꯩꯁꯨ ꯂꯥꯝꯈ꯭ꯔꯕꯩ ꯑꯩꯁ ꯑꯩꯅ ꯁꯠ ꯁꯠ ꯊꯣꯡꯕꯤ ꯊꯣꯡꯕꯅꯦ ꯑꯩꯁꯨ
ꯎꯝ
ꯅꯪ ꯋꯥꯔꯤ ꯁꯥ ꯁꯥꯅ ꯑꯃꯨꯛꯀ ꯆꯥꯅꯤꯡꯗ꯭ꯔꯦ ꯃꯨꯛ ꯄꯨꯛ ꯊꯟꯒ꯭ꯔꯦ ꯅꯪꯒꯤ ꯃꯈꯣꯟ ꯇꯥꯔꯒ
ꯑꯝ ꯕ꯭ꯂꯥꯁꯤꯡ ꯀꯥꯏꯅ ꯍꯦ ꯍꯦ ꯍꯦ ꯋꯥꯏꯠ ꯇꯧꯔꯒ ꯀ ꯍꯦꯛꯇ ꯊꯣꯛꯇ ꯊꯣꯛ ꯉꯝꯈꯤꯗ꯭ꯔꯣ ꯅꯪꯒꯤ ꯁꯛꯇꯨꯕꯨ
ꯋꯥꯏꯠ ꯇꯧꯗ꯭ꯔꯦꯗ ꯍꯧꯖꯤꯛꯀꯥꯟꯗꯤ ꯔꯦꯠ ꯂꯣꯏ ꯇꯧꯈ꯭ꯔꯝꯅꯤꯗ
ꯌꯨꯝꯗ ꯉꯥꯇ ꯂꯩꯕꯗꯤ ꯀꯔꯥꯏꯗꯩꯩ ꯇꯧꯗꯣꯏꯅꯣ
ꯁꯥꯕꯅꯦ
ꯔꯦꯗ ꯑꯣꯏꯔ ꯌꯦꯂꯣ ꯑꯣꯏꯔꯛꯀꯅꯤ ꯅꯪꯒꯤ ꯁ ꯑꯩ ꯐꯣꯟꯖꯦ ꯌꯥꯗ꯭ꯔꯦ ꯄꯪꯅꯝ ꯅꯝ ꯅꯝꯃꯒ ꯂꯩꯔꯦ ꯐꯣꯟ ꯑꯅꯧꯕ ꯂꯧꯔꯣ ꯑꯩ ꯋꯥꯔꯦꯅ ꯀꯟꯅ ꯍꯥꯏꯔꯦ ꯑꯣꯖꯥꯅ ꯑꯩ ꯐꯣꯟꯁꯦ ꯕꯨ
ꯍꯣꯏ
ꯋꯥꯔꯕꯖꯥꯠꯅꯦ ꯑꯩ ꯐꯣꯟꯖꯤꯖꯨ
ꯀꯝꯒꯥꯟꯗ ꯂꯧꯗꯣꯏꯅꯣ
ꯅꯪ ꯄꯩꯁꯥ ꯅꯪ ꯇꯣꯂꯣꯞ ꯐꯪꯕꯗꯩ
ꯂꯧꯔꯣ ꯂꯧꯔꯣ
ꯅꯪ ꯇꯣꯂꯣꯞ ꯐꯪꯕꯗ ꯑꯩꯅ ꯑꯄꯥꯝꯕ ꯑꯃ ꯂꯧꯒꯦ
ꯂꯧꯔꯣ ꯂꯧꯔꯣ
ꯕꯖꯦꯠ ꯀꯌꯥꯒꯤ ꯂꯧꯕꯤꯒꯦ ꯍꯥꯏꯕꯅꯣ ꯅꯪ
ꯈꯪꯂꯦ ꯑꯩꯗꯤ ꯂꯨꯄꯥ ꯇꯔꯥꯗꯒꯤ ꯍꯦꯟꯅ ꯄꯤꯅꯤꯡꯉꯥꯏ ꯂꯩꯇꯦ
ꯂꯨꯄꯥ ꯇꯔꯥꯏ ꯐꯣꯟꯗꯤ ꯀꯔꯥꯏꯗꯩ ꯐꯪꯗꯣꯏꯕ
ꯇꯔꯥꯗꯨꯅ ꯅꯪꯅ ꯀꯩ ꯀꯩ ꯌꯥ ꯌꯥꯅꯕ ꯇꯧꯔꯣ
ꯂꯨꯄꯥ ꯇꯔꯥꯏ ꯐꯣꯟ ꯀꯥꯏꯗꯩ ꯐꯪꯗꯣꯏꯅꯣ
ꯇꯔꯥꯅ ꯀꯩꯅꯣ ꯃꯤꯉꯣꯟꯗ ꯏꯟꯇ꯭ꯔꯦꯁ ꯀꯤ ꯄꯤꯔꯣ ꯑꯗꯨꯒ ꯇꯞꯅ ꯇꯞꯅ ꯇꯞꯅ ꯇꯞꯅ ꯍꯨꯟꯒꯠꯂꯣ
ꯇꯔꯥꯒꯤ ꯏꯟꯇꯔꯦꯁꯔꯣ ꯑꯦ ꯑꯧꯒ
ꯂꯨꯄꯥ ꯇꯔꯥꯒꯤꯗꯨ ꯊꯥꯗ ꯊꯥꯗ ꯃꯣ ꯇꯔꯥ ꯇꯔꯥ ꯂꯧꯔꯣ ꯄꯔꯁꯦꯟ ꯄꯔꯁꯦꯟꯇꯦꯁ
ꯑꯩꯖꯦ ꯅꯍꯥꯟꯗꯣ ꯀꯩꯗꯧꯌ ꯈꯪꯕ꯭ꯔ ꯑꯩꯗꯤ ꯅꯍꯥꯟ ꯑꯩ ꯗꯦꯂꯤ ꯂꯩꯕ ꯀꯥꯟꯗ ꯈꯪꯕ
ꯀꯩ ꯍꯥꯏꯕꯥ
ꯂꯣꯟꯒ ꯂꯧꯔꯁꯤꯔ ꯑꯈꯣꯏ ꯌꯨꯝꯒꯤ ꯃꯤꯡ ꯃꯤꯡ ꯍꯥꯞꯀꯤꯔ ꯂꯣꯟ ꯂꯧꯔꯁꯤꯔꯅ ꯋꯥꯈꯜꯒ ꯈꯟꯕ ꯍꯧꯈ꯭ꯔꯕꯅꯦ
ꯄꯄꯥ
ꯑꯗꯨꯢ ꯑꯟꯇꯤ ꯉꯣꯟꯗ ꯐꯣꯟ ꯇꯧꯔ ꯍꯪꯕꯅꯦꯕ ꯑꯩ
ꯍꯣꯏ ꯇꯧꯒꯦꯗꯤ ꯇꯧꯕ ꯌꯥꯏ ꯑꯗꯨ ꯍꯧꯖꯤꯛ ꯐꯥꯎꯕ ꯈꯣꯏ ꯂꯣꯟ ꯂꯣꯟ ꯑꯗꯨꯛ ꯆꯥꯎꯅ ꯂꯩꯔ ꯀꯃꯥꯏꯅ ꯂꯧꯗꯣꯏꯔꯣ ꯃꯨꯛ
ꯀ꯭ꯌꯥ ꯂꯩꯔꯤꯕ ꯖꯥꯠꯅꯣ ꯈꯣꯗꯦꯗꯥ
ꯅꯨꯄꯥꯒꯤꯁꯨ ꯂꯣꯟ ꯇꯧꯔꯦ ꯑꯃꯨꯛ ꯑꯦꯚ꯭ꯔꯤ ꯃꯟ ꯐꯣꯔꯇꯤꯔꯥ ꯊꯥꯔꯇꯤꯔ ꯑꯗꯨꯝ ꯀꯥꯛꯑ ꯂꯩꯈ꯭ꯔꯦ ꯍꯥꯏ
ꯂꯧꯔꯕ ꯑꯗꯣ
ꯀꯣꯏꯅꯣ ꯍꯧꯈ꯭ꯔꯦꯗ ꯅꯍꯥꯟꯗꯩꯗꯤ
ꯑꯗꯨꯗꯤ ꯃꯥꯒꯤ ꯑꯃꯗꯨ ꯁꯤꯡꯉꯝꯃꯅꯤ ꯑꯗꯨꯅꯥ ꯑꯗꯨꯗꯤ
ꯁꯤꯡꯉꯝꯃꯅꯤ ꯑꯗꯣ ꯍꯧꯖꯤꯛꯇꯤ ꯕꯦꯡꯗ ꯑꯃꯨꯛ ꯁꯤꯡꯕ ꯍꯧꯔꯦꯗꯅ ꯂꯣꯟꯒꯤꯗꯣ
ꯕꯦꯡꯗ ꯑꯣꯢꯔꯗꯤ ꯐꯔꯦ
ꯎꯝ
ꯃꯤꯗ ꯑꯣꯏꯔꯣ ꯁꯔꯨꯛ ꯅꯠꯇ꯭ꯔꯣ
ꯃꯗꯨ ꯑꯟꯇꯤꯗꯨꯁꯨ ꯈꯔ ꯋꯥ ꯂꯣꯠꯄ ꯂꯩꯔꯦ ꯃꯥꯁꯨ
ꯀꯩ
ꯅꯍꯥꯟ ꯃꯥꯅ ꯍꯥꯏꯕꯗꯨꯗꯤ ꯃꯥꯢ ꯃꯅꯥꯎ ꯅꯨꯨꯄꯥꯉꯣꯟꯗ ꯊꯥꯔꯇꯤ ꯍꯦꯟꯅ ꯂꯧꯋꯦ ꯍꯥꯏꯕꯅꯦꯕ ꯃꯥꯗꯣ ꯐꯣꯔꯇꯤ ꯋꯥꯟꯒꯨꯝꯕ ꯂꯧꯋꯦ ꯍꯥꯏꯕꯅꯦꯕ ꯅꯍꯥꯟ ꯑꯩ ꯑꯪꯀꯜ ꯊꯦꯡꯅꯕ ꯆꯠꯂꯦꯗꯅ ꯑꯩ ꯃꯥꯅ ꯍꯥꯢꯗꯤ ꯑꯣꯡꯂꯤ ꯐꯤꯐꯇꯤꯅꯥꯢꯟ
ꯑꯠꯁꯥ
ꯗꯨꯗꯤ ꯐꯖꯟꯅ ꯆꯤꯟꯊꯤꯔꯦ ꯅꯪꯀꯣ
ꯑꯣ ꯑꯗꯨ ꯅꯨꯄꯥꯉꯣꯟꯗ ꯂꯧꯕꯤꯕ꯭ꯔꯣ
ꯃꯥꯥꯏ ꯃꯅꯥꯎꯅꯨꯄꯥꯅꯤꯗꯅ ꯑꯗꯨꯗꯨ
ꯃꯉꯣꯟꯗ ꯂꯧꯕꯤꯕ꯭ꯔꯥ ꯍꯥꯏꯕꯅꯦ
ꯑꯧ
ꯑꯠꯁꯥ
ꯃꯥꯅ ꯍꯥꯏꯕꯗꯤ ꯑꯣꯡꯂꯤ ꯐꯤꯐꯇꯤꯟ ꯂꯥꯛꯅꯦꯅ ꯍꯥꯏꯕ
ꯑꯗꯨꯒꯤ ꯑꯠꯁꯥ ꯒ꯭ꯌꯥꯟ ꯇꯥꯈ꯭ꯔꯦ ꯃꯥꯅ ꯁꯥꯟꯅꯔ ꯂꯩꯕꯖꯦ ꯈꯪꯕ ꯍꯧꯖꯤꯛꯊꯤ
ꯑꯗꯨꯗꯤ ꯍꯥꯏꯌꯨꯗꯅ ꯃꯃꯥꯡꯗ ꯃꯉꯣꯟꯗꯁꯨ ꯑꯃꯨꯛꯀ
ꯋꯥꯟ ꯗꯦ ꯑꯗꯨꯏꯅꯦ ꯍꯦꯟꯅ ꯍꯦꯟꯅ ꯗꯤꯃꯥꯟ ꯇꯧꯒꯦꯅ ꯋꯥꯈꯜ ꯈꯟꯗꯣꯛꯄ ꯍꯧꯔꯛꯂꯤꯗꯨꯒꯤꯗꯃꯛꯇ
ꯀꯩꯅꯣ ꯑꯈꯣꯏꯗꯤ ꯃꯥꯅ ꯂꯧꯕ ꯃꯑꯣꯡ ꯑꯦꯃꯥꯎꯟꯗꯨꯒ ꯑꯩꯅ ꯃꯥꯕꯨ ꯗꯤꯃꯥꯟ ꯇꯧꯗꯤ ꯀꯩꯝ ꯅꯠꯇꯦ ꯀꯩꯅꯣ ꯍꯥꯏꯒꯦꯗꯤ ꯅꯠꯇ꯭ꯔꯣ
ꯍꯣꯏꯗ ꯑꯗꯨ ꯅꯪꯁꯨ ꯄꯪꯕ ꯍꯧꯖꯤꯛꯅ ꯂꯧꯊꯣꯛꯄ ꯌꯥꯔ ꯌꯥꯔꯒ ꯌꯥꯔꯒ ꯂꯧꯊꯣꯔꯛꯏꯅꯦ ꯑꯩꯁꯤꯗꯤ ꯁꯤꯔꯤꯟ ꯇꯧꯑꯣꯁꯨ ꯌꯥꯗꯦ ꯑꯖꯨꯁꯨ ꯅꯠꯇꯕꯤꯗ ꯂꯧꯊꯣꯛꯑꯒ ꯂꯣꯏꯁꯟꯕ ꯈꯛꯇ
ꯁꯦꯜ ꯄꯥꯢꯕ ꯍꯩꯇ꯭ꯔꯦ ꯀꯩꯗꯧꯅꯣ ꯈꯪꯗꯦ ꯃꯆꯦꯠ ꯃꯆꯦꯁꯨ ꯇꯧꯕꯩꯅꯤꯗ ꯈꯪꯗꯕꯗꯨ ꯗꯥꯏꯔꯦꯛꯇ ꯄꯤꯔꯛꯑꯗꯤ ꯑꯩꯈꯣꯏꯁꯨ ꯗꯨꯃꯥꯏꯅꯗꯤ ꯇꯧꯔꯣꯏꯗꯅ
ꯃꯆꯦꯠ ꯃꯆꯦꯠ ꯃꯆꯦꯠꯇ ꯑꯣꯢꯈ꯭ꯔꯕꯩ ꯑꯗꯨꯝ ꯈꯪꯗꯕꯤ ꯑꯗꯨꯝ ꯆꯠꯈ꯭ꯔꯦꯗꯅ ꯑꯗꯨꯝ
ꯀꯩꯝ ꯀꯥꯏꯗꯦ ꯍꯥꯏꯝꯅꯤ ꯑꯗꯨꯕꯨ ꯑꯩ ꯏꯅꯥꯎꯄꯥꯒ ꯏꯄꯥꯕꯨ ꯅꯨꯡꯉꯥꯏꯅ ꯊꯝꯕꯤꯕꯅꯤꯅꯀꯣ ꯀꯩꯕꯨ ꯍꯥꯏꯅꯤ
ꯌꯥꯝ ꯐꯠꯊꯤꯅ ꯇꯧꯔ ꯂꯩꯗꯤ ꯑꯃꯅꯤꯗꯅꯀꯣ
ꯅꯨꯡꯉꯥꯏꯅ ꯊꯝꯕꯤꯗꯅ ꯆꯥꯛꯀꯨꯝꯕ ꯑꯍꯥꯎ ꯑꯍꯥꯎꯕ ꯑꯗꯨꯒꯤ ꯆꯥꯕꯅꯤ ꯊꯕꯛ ꯀꯦꯝ ꯇꯧꯍꯟꯗꯕꯅꯦ ꯅꯨꯡꯉꯥꯏꯅ ꯂꯩ ꯍꯥꯏ ꯌꯥꯏꯗꯅ
ꯍꯣꯢꯗ ꯐꯔꯦꯗ ꯑꯗꯨꯕꯨꯗꯤ
ꯑꯗꯨꯕꯨꯗꯤ ꯐꯩꯌꯦꯕ ꯍꯥꯏꯕꯗꯤ ꯀꯩꯝ ꯍꯥꯏꯕꯤꯅꯤꯡꯗꯦꯕ ꯑꯗꯨ ꯅꯦꯛꯁ ꯇꯥꯏꯝ ꯃꯇꯝ ꯂꯥꯛꯀꯅꯤꯗꯅ ꯄ꯭ꯔꯨꯐ ꯂꯩꯈ꯭ꯔꯕꯅꯤꯅ ꯍꯧꯖꯤꯛꯇꯤ ꯃꯅꯥꯎꯅꯨꯄꯥꯗꯤ ꯐꯪꯈ꯭ꯔꯕꯅꯤꯅ ꯍꯧꯖꯤꯛꯇꯤ
ꯃꯅꯥꯎꯄꯥꯁꯨ ꯀꯩ ꯂꯣꯠꯀꯅꯤ ꯗꯥꯏꯔꯦꯛ ꯍꯥꯏꯊꯣꯛꯄꯤꯝꯅꯦ ꯑꯗꯨꯝ ꯀꯩꯅꯣ ꯃꯣꯏꯗꯤ ꯗꯦꯜꯂꯤꯗ ꯂꯩꯔꯒ ꯗꯦꯜꯂꯤꯒꯤ ꯑꯦꯔꯄꯣꯔꯠꯀꯤ ꯑꯦꯁꯥꯏꯅꯦ ꯑꯗꯨꯒ ꯁꯔꯔꯤꯗꯨ ꯀꯃꯥꯏꯅꯣ ꯈꯪꯗꯦ ꯑꯩꯒꯤ ꯏꯄꯥꯅ ꯆꯥꯎ ꯂꯩꯕꯗꯨ ꯀꯃꯥꯏꯅ ꯗꯦꯂꯤꯗꯤ ꯑꯁꯦꯡꯕꯗꯤ ꯃꯅꯤꯄꯨꯔꯒꯤ ꯍꯦꯟꯅꯗꯤ ꯗꯦꯜꯂꯤꯅ ꯇꯣꯂꯣꯞꯇꯤ ꯆꯥꯎꯅ ꯄꯤꯒꯗꯧꯕ ꯅꯠꯇ꯭ꯔꯣ
ꯈꯪꯗꯦꯍꯦ ꯀ꯭ꯌꯥ ꯑꯣꯏꯕ꯭ꯔꯅꯦ
ꯑꯣꯡꯂꯤ ꯀ꯭ꯌꯥ ꯍꯥꯏꯕꯅꯣ ꯅꯍꯥꯟ ꯍꯥꯏꯗꯣ ꯁꯕꯦꯟꯇꯤ ꯍꯥꯏꯕ꯭ꯔ
ꯁꯚꯦꯟꯇꯤ
ꯐꯪꯉꯦ ꯑꯗꯨꯝꯍꯥꯏ ꯕꯒ
ꯑꯦ ꯅꯣꯏ ꯀꯩꯅꯣꯒꯤꯁꯨ ꯁꯕꯦꯟꯇꯤ ꯅꯠꯇ꯭ꯔꯣ
ꯑꯗꯨꯅꯤꯕ ꯕꯠꯁꯤ ꯃꯥꯗꯤ ꯗꯤꯜꯂꯤꯗ ꯂꯩꯗꯅ ꯗꯦꯜꯂꯤꯗꯗꯤ ꯃꯣꯏ ꯀꯝꯄꯜꯁꯔꯤ ꯋꯥꯡꯉꯅꯤꯅ ꯍꯦꯟꯅ
ꯒꯣꯚ꯭ꯔꯃꯦꯟꯗꯤ ꯆꯞ ꯃꯥꯟꯅꯔꯝꯒꯅꯤꯗꯅ
ꯍꯥ
ꯒꯣꯕ꯭ꯔꯃꯦꯟꯗꯤ ꯆꯞ ꯃꯥꯟꯅꯔꯝꯒꯅꯤꯗꯅ
ꯒꯣꯕ꯭ꯔꯃꯦꯟꯗꯤ ꯆꯞ ꯃꯥꯟꯅꯩ ꯍꯣꯏ ꯑꯗꯨ ꯑꯣꯏꯔꯁꯨ ꯂꯥꯏꯛ ꯍꯥꯏꯒꯦꯗꯤ ꯑꯩꯅ ꯈꯟꯕꯗꯤ ꯁꯤꯗ ꯃꯣꯏꯗꯤ ꯃꯄꯥꯟꯂꯣꯝ ꯂꯩꯅꯤꯅ ꯃꯣꯏꯅ ꯍꯦꯟꯅ ꯀꯩꯅꯣ ꯇꯧꯕꯅꯤ ꯃꯣꯏꯅ ꯍꯦꯟꯅ ꯆꯥꯎꯒ꯭ꯦꯔꯥꯅ ꯈꯟꯕ ꯑꯩꯗꯤ
ꯀꯩꯅꯣꯒꯤꯁꯨ ꯅꯠꯇꯕꯗꯨꯕꯨ ꯒꯣꯚ꯭ꯔꯃꯦꯟꯒꯤꯗꯨꯕꯨ
ꯆꯞ ꯃꯥꯟꯅ ꯂꯩꯕꯗꯨ ꯉꯛꯈ꯭ꯔꯕꯅꯤ ꯑꯩꯗꯤ ꯏꯄꯥꯒ ꯃꯕꯥꯅꯤ ꯄꯣꯁꯠ ꯆꯞ ꯆꯞ ꯃꯥꯟꯅꯕꯅꯦꯀꯣ ꯃꯕꯥꯅꯤ ꯑ ꯔꯦꯡꯗꯨ ꯑꯗꯨꯕꯨ ꯏꯄꯥꯅ ꯍꯦꯟꯅ ꯁꯤꯅꯤꯌꯔ ꯑꯣꯏ ꯍꯥꯏꯕ ꯋꯥꯅꯦꯕ
ꯑꯗꯨ ꯀꯃꯥꯏꯅꯅꯣꯅ ꯈꯟꯕꯅꯦ ꯑꯩꯁꯨ ꯁꯚꯦꯟꯇꯤ ꯊꯥꯎꯖꯟ ꯃꯥ ꯃꯥ ꯃꯊꯟꯇ ꯂꯩꯖꯅꯨ ꯑꯗꯨꯕꯥꯎ ꯄꯩꯁꯥ ꯀꯣꯟꯅꯗꯦꯌꯦ
ꯀꯃꯥꯏ ꯀꯩꯗꯧꯔ ꯂꯩꯖꯥꯠꯅꯣ ꯃꯥꯗꯤ
ꯃꯣꯏ ꯁꯦꯅꯥꯄꯠꯇꯤꯗ ꯌꯨꯝ ꯁꯥꯔ ꯂꯩꯕꯖꯥꯠꯅꯤ ꯃꯥ ꯑꯗꯨꯒꯤ ꯄꯩꯁꯥ ꯀꯩꯝ ꯀꯣꯟꯅꯗꯦꯌꯦ
ꯃꯤ ꯌꯥꯝ ꯐꯗꯤ ꯐꯩꯗ ꯋꯥꯔꯤ ꯁꯥꯟꯅꯕꯗ ꯌꯥꯝ ꯅꯨꯡꯉꯥꯏꯕ ꯑꯩꯈꯣꯏꯕꯨ ꯃꯥꯒꯤ ꯆꯥꯡꯗꯣ ꯑꯗꯨꯝ ꯀꯨꯝꯔꯒꯀꯣ ꯎꯝ ꯈꯨꯝꯕꯤꯕ ꯑꯗꯨꯝ ꯆꯨꯝ ꯆꯨꯝꯗ ꯌꯦꯡꯉꯣ ꯃꯥꯒꯤ ꯃꯆꯩꯒꯤ ꯂꯣꯠꯇꯕꯤꯗ ꯌꯦꯡꯉꯣ ꯑꯗꯨꯝ ꯗꯥꯏꯔꯦꯛ ꯍꯥꯏꯗꯣꯛꯄꯤꯕꯗ ꯌꯦꯡꯉꯣ ꯆꯨꯝꯃꯦꯗꯅꯀꯣ
ꯎꯝ
ꯀꯅꯥꯈꯪ ꯃꯥꯏ ꯃꯆꯦꯅ ꯃꯣꯏꯕꯨꯗꯣ ꯑꯗꯨꯃꯥꯏ ꯍꯥꯏꯅꯨ ꯀꯣꯟꯁꯨ ꯍꯥꯏꯔꯝꯕ ꯌꯥꯏꯗꯅ ꯑꯗꯨꯕꯨ ꯇꯧꯗꯦꯗꯅꯀꯣ ꯗꯥꯏꯔꯦꯛ ꯑꯗꯨꯝ ꯍꯥꯏꯗꯣꯛꯄꯤꯕꯗ ꯑꯗꯨꯝ ꯂꯩꯌꯦꯕ ꯑꯗꯨꯝ ꯅꯍꯥꯟꯗꯤ ꯑꯗꯨꯅ ꯃꯥꯅꯨꯄꯤꯗꯨꯅꯣ ꯀꯩ ꯀꯩ ꯍꯥꯏꯕ꯭ꯔꯥ
ꯑꯩꯒꯤ ꯏꯅꯥꯎ ꯅꯨꯄꯥꯅ ꯅꯍꯥꯟ ꯄꯩꯁꯥ ꯋꯥꯏꯈ꯭ꯔꯕꯒꯤ ꯑꯩꯉꯣꯟꯗ ꯄꯩꯁꯥ ꯅꯤꯕꯅ ꯌꯥꯗ꯭ꯔꯦ ꯌꯥꯗ꯭ꯔꯦ ꯌꯥꯗ꯭ꯔꯦꯅ ꯀꯩ ꯀꯩꯅꯣ ꯍꯥꯏ ꯂꯩꯕꯅꯤ ꯃꯉꯥꯟ ꯊꯤꯗ
ꯎꯝ
ꯑꯗꯨ ꯑꯩ ꯊꯦꯡꯅꯕ ꯀꯥꯟꯗ ꯑꯗꯨꯃꯥꯏꯅ ꯇꯧꯗꯧꯕ ꯃꯤ ꯃꯥꯟꯗꯦꯕ ꯑꯩꯅ ꯊꯦꯡꯅꯕꯗꯗꯤ ꯌꯥꯝ ꯄꯛꯇꯦꯕ ꯃꯥꯅ ꯍꯥꯏꯕ ꯃꯑꯣꯡꯗꯣ ꯃꯥꯢ ꯃꯑꯣꯡ ꯃꯥꯥꯒꯤ
ꯥ ꯇ ꯐꯤꯐꯇꯤꯟ ꯈꯛꯇꯗꯨꯕꯨ ꯍꯪꯉꯝꯃꯣꯏꯗ ꯃꯥꯁꯨ ꯇꯂꯣꯞ ꯆꯥꯅ ꯂꯩꯔꯝꯒꯅꯤ ꯑꯗꯨꯕꯨ
ꯍꯣꯏ ꯆꯥꯎꯗꯤ ꯆꯥꯋꯦ ꯁꯤꯖꯤ ꯂꯥꯛꯅꯤ ꯐꯥꯒꯤꯗꯤ ꯐꯥꯒꯤ ꯅꯠꯇꯦ
ꯐꯤꯐꯇꯤꯟ ꯂꯥꯈ ꯊꯥꯎꯖꯟ ꯅꯠꯇꯕ
ꯀꯨꯟꯗꯨꯅ ꯌꯨꯝ ꯀꯃꯥꯏ ꯁꯥꯗꯧꯅꯣ ꯉꯥꯎꯕ꯭ꯔꯥ ꯅꯪꯁꯨ
ꯅꯣ ꯑꯩꯅ ꯍꯥꯏꯕꯗꯤ
ꯐꯤꯐꯇꯤꯟ ꯂꯥꯛꯁ ꯅꯦ ꯐꯤꯞꯇꯤꯟ ꯀꯦ ꯅꯠꯇꯦ ꯀꯥꯏꯗꯩꯅꯣ ꯐꯤꯐꯇꯤꯟ ꯀꯦꯗꯨꯕꯣ
ꯑꯩꯅ ꯍꯥꯏꯕꯗꯤ ꯕꯥꯀꯤꯗꯣ ꯍꯥꯏꯕꯅꯦ
ꯍꯣꯏ ꯐꯤꯞꯇꯤꯟ ꯂꯥꯛꯁꯅꯤꯉꯣ
ꯁꯥ ꯑꯗꯨꯒ ꯅꯉꯣꯟꯗꯅ ꯀꯌꯥ ꯍꯥꯏꯕ
ꯐꯤꯞꯇꯤ ꯄ꯭꯭ꯂꯁ ꯍꯥꯏꯕ꯭ꯔꯥ ꯀꯣ ꯊꯥꯔꯇꯤ ꯔ ꯊꯥꯔꯇꯤ ꯑꯩꯠ ꯍꯥꯏꯕꯔ ꯐꯣꯔꯇꯤ ꯍꯥꯏꯕꯔ ꯀꯥꯎꯔꯦ ꯑꯗꯨꯏꯅꯦ ꯑꯩꯅ ꯍꯥꯏꯕꯗꯣ ꯉꯁꯥꯏ ꯀꯣꯛ ꯁꯥꯟꯅꯔꯦꯕ ꯃꯥꯁꯦ ꯀꯣꯛ ꯌꯥꯝ ꯐꯖꯅ ꯁꯥꯟꯅꯔꯦꯕ
ꯑꯗꯨꯒ ꯂꯣꯟꯅ ꯀꯌꯥ ꯂꯧꯔꯕ꯭ꯔꯥ
ꯂꯣꯟꯗꯣ ꯏꯄꯥꯒꯤꯗꯣ ꯑꯩ ꯌꯥꯥꯢ ꯐꯔ ꯐꯔꯦꯗꯤ ꯑꯩ ꯏꯄꯥꯒꯤꯁꯨ ꯂꯣꯟꯗꯨ ꯇ꯭ꯋꯦꯟꯇꯤ ꯐꯥꯢꯐꯇꯒꯤ ꯍꯦꯟꯅ ꯂꯧꯕ ꯌꯥꯗꯦꯅ ꯍꯥꯏꯕꯤꯕ ꯅ
ꯑꯆꯥ ꯇ꯭ꯋꯦꯟꯇꯤ ꯐꯥꯢꯐꯇ ꯂꯧꯕ ꯑꯗꯨꯗꯤ
ꯀꯩꯒꯤꯅꯣ ꯍꯥꯏꯕꯗ ꯏꯄꯥꯁꯨ ꯃꯣꯢ ꯁꯥꯔꯚꯤꯁ ꯃꯇꯝ ꯂꯣꯏꯒꯗꯧꯔꯦꯗꯅ ꯆꯍꯤ ꯇꯔꯥ ꯉꯇ ꯉꯥꯏꯔꯦꯗꯅ ꯑꯗꯨꯒꯤ ꯆꯍꯤ ꯇꯔꯥꯗꯩꯗꯤ ꯐꯣꯔꯇꯤꯗꯤ ꯌꯧꯔꯔꯣꯏꯕ ꯑꯗꯨꯒꯤ ꯐꯣꯔꯇꯤꯗꯤ ꯌꯥꯔꯣꯏ ꯇ꯭ꯋꯦꯟꯇꯤ ꯐꯥꯏꯐ ꯈꯛꯇꯪ ꯌꯥꯔꯅꯤꯅ ꯍꯥꯏꯕꯗꯨꯒꯤ ꯑꯗꯨꯗꯤ ꯑꯩ ꯀ꯭ꯔꯤ ꯇꯧꯔ ꯇꯧꯈ꯭ꯔꯦ
ꯁꯣ
ꯏꯄꯥꯥꯅ ꯑꯃꯨꯛ ꯁꯦꯅꯥꯄꯇꯤꯔꯣꯝꯗ ꯇ꯭ꯔꯥꯟꯁꯐꯔ ꯂꯥꯛꯑꯗꯤ ꯀꯤꯌꯦꯗꯅ ꯑꯩꯅ ꯀꯣ ꯑꯃꯨꯛ ꯁꯅꯥꯞꯇꯤꯗꯤ ꯌꯨ ꯑꯗꯨꯝ ꯑꯦꯕꯥꯢꯂꯦꯕꯜ ꯑꯣꯏꯔꯦꯗꯅ
ꯑꯗꯁꯨ ꯇꯧꯔꯤꯕꯔ
ꯑꯗꯨꯗꯤ ꯃꯣꯏ ꯊꯕꯛ ꯃꯐꯝ ꯆꯠꯈ꯭ꯔꯗꯤ ꯊꯛꯄ ꯐꯪꯗꯦꯕ ꯃꯣꯏꯅ ꯂꯩꯕ ꯃꯐꯝꯗꯨ ꯅꯦꯋꯛ ꯅꯦꯠꯋꯛꯐꯥꯎ ꯐꯪꯗꯕꯅꯦꯕ ꯑꯗꯨꯒꯤ ꯃꯥ ꯃꯄꯥꯟ ꯊꯣꯛꯄ ꯀꯥꯟꯗ ꯉꯥꯛꯇ ꯊꯛꯄꯅꯦꯕ ꯗꯨꯇꯤꯒꯨꯝꯕ ꯆꯠꯂꯗꯤ ꯊꯛꯇꯕꯅꯦꯕ ꯃꯥ
ꯎꯝ ꯀꯅ ꯈꯪꯕ꯭ꯔꯥ
ꯍꯥꯏꯕ ꯉꯝꯗꯦ ꯊꯛꯑ ꯂꯩꯔꯝꯒꯅꯤ ꯑꯗꯨꯁꯨ ꯍꯥꯏꯕ ꯉꯝꯗꯦ
ꯏꯃꯥꯟꯕꯤꯅ ꯍꯥꯢ ꯏꯃꯥꯟꯕꯤꯅ ꯍꯥꯏꯕꯅꯦ ꯌꯨ ꯉꯥꯎꯔꯒ ꯑꯗꯨꯝ ꯂꯥꯛꯑꯦꯅ
ꯎ ꯍꯥꯏꯕ ꯉꯝꯗꯦ ꯌꯨ ꯉꯥꯎꯔꯒ ꯃꯤꯉꯣꯟꯗ ꯌꯥꯝ ꯒꯞꯊꯤ ꯌꯥꯝ ꯇꯧꯒꯜꯂꯦ ꯄꯩꯁꯥ ꯂꯨꯄꯥ ꯆꯝꯉꯥ ꯑꯃꯐꯥꯎꯕ ꯁꯦꯒꯥꯏꯌꯦ
ꯁꯦꯁ
ꯑꯗꯨ ꯋꯥꯔꯤ ꯇꯥꯔ ꯅꯣꯛꯅꯤꯡ ꯈ꯭ꯔꯕꯅꯤ ꯃꯣꯏ ꯃꯃꯥꯟꯅꯕꯩ ꯃꯃꯥꯡꯗ ꯁꯤ ꯂꯨꯄꯥ ꯆꯥꯝꯃꯉꯥꯕꯨ ꯀꯩꯅꯣꯅ ꯁꯨꯛ ꯁꯦꯒꯥꯏꯕꯤꯌꯦ
ꯁꯦꯁ ꯍꯍ
ꯀꯔꯤ ꯕꯤꯠꯇꯅꯣ
ꯌꯥꯝ ꯅꯩꯔꯝꯃꯦ ꯍꯥ ꯅꯪ ꯃꯃꯥꯁꯦ
ꯃꯣꯢꯒꯤ ꯃꯣꯏꯒꯤ ꯂꯩꯃꯤꯟꯅꯕ ꯀꯦꯝꯇꯣ ꯃꯥꯅ ꯁꯤꯅꯤꯌꯔ ꯑꯣꯏꯕꯅꯤꯅ ꯃꯥꯅ ꯍꯦꯠ ꯑꯣꯏꯔꯕꯅꯤꯅꯀꯣ ꯃꯥꯒꯤ ꯖꯨꯅꯤꯌꯔꯁꯤꯡꯕꯨꯗꯤ ꯃꯥꯅ ꯄꯨꯔꯥ ꯍꯩꯊꯨ ꯇꯧꯔ ꯂꯩꯔꯦꯗꯅ ꯃꯥꯅ
ꯑꯩ ꯀꯦꯝꯗ ꯂꯩꯕ ꯌꯨ ꯉꯥꯎꯔꯦ ꯃꯥ ꯂꯥꯛꯄ ꯀꯥꯟꯗꯤ ꯏꯃꯥ ꯂꯨꯍꯣꯡꯗ꯭ꯔꯤ ꯀꯥꯟꯗꯗꯤ ꯑꯩꯉꯣꯟꯗ ꯀꯩ ꯀꯩ ꯍꯥꯏꯕ꯭ꯔꯦ ꯑꯩ ꯀꯦꯝꯗ ꯂꯩꯕ ꯀꯥꯟꯗ ꯑꯩꯒꯤꯗꯤ ꯃꯤꯅ ꯆꯥꯛ ꯑꯦꯟꯁꯥꯡ ꯂꯣꯏ ꯊꯣꯡꯕꯤꯕꯅꯦ ꯑꯩꯒꯤ ꯐꯤꯔꯣꯟ ꯐꯥꯎ ꯃꯤꯅ ꯂꯣꯏ ꯁꯨꯕꯤꯕꯅꯤ ꯅꯣꯏꯗꯤ ꯀꯩꯝ ꯇꯧꯕꯤꯗꯦ ꯌꯨ ꯉꯥꯎꯔꯒ ꯈꯥꯏꯔꯛꯑꯅꯤ ꯃꯤꯉꯣꯟꯗ ꯃꯥ ꯁꯥꯎꯔ ꯑꯃꯨꯛ ꯀꯩꯒꯤ ꯁꯨꯕꯤꯒꯔꯣ ꯅꯣꯏ ꯍꯍ
ꯌꯨꯝꯗ ꯍꯔꯥꯎꯅ ꯄꯨꯔꯛꯇ꯭ꯔꯥꯒ ꯌꯨ ꯉꯥꯎꯔꯒ ꯑꯗꯨ ꯅꯥꯅ ꯁꯨꯕꯤꯔꯨꯅꯤ ꯀꯥꯢ ꯅꯩꯈꯥꯢꯕꯅꯦ ꯈꯦꯈꯦ ꯁꯥꯎꯔꯒ ꯅꯪꯁꯨ ꯑꯩꯉꯣꯟꯗ ꯑꯩꯈꯣꯏꯕꯨ ꯔꯦꯁꯄꯦꯛ ꯄꯤꯗ꯭ꯔꯦ ꯑꯩꯁꯨ ꯅꯪꯕꯨ ꯔꯦꯁꯄꯦꯛ ꯁꯨꯄꯤ ꯄꯤꯔꯣꯏ ꯅ ꯅꯨꯡꯇꯤꯒꯤ ꯌꯦꯠꯅꯕꯅꯦ
ꯌꯦꯟꯅꯔꯝ ꯌꯦꯟꯅꯔꯃꯅꯤ ꯍ
ꯍꯥ
ꯗꯠ
ꯏ ꯑꯟꯇꯤ ꯂꯤꯂꯤꯅ ꯅꯨꯡꯇꯤꯒꯤ ꯂꯥꯛꯑꯒ ꯆꯩ ꯂꯩꯗꯣꯢꯅꯦ ꯑꯗꯨꯒꯤꯗꯃꯛꯇ ꯑꯩꯕꯨ ꯍꯣꯏ ꯅꯄꯥ ꯌꯨ ꯊꯛꯑꯦ ꯃꯥ ꯐꯠꯇꯦ ꯍꯣꯏ ꯈꯪꯉꯦ ꯑꯗꯨꯕꯨ ꯅꯪ ꯀꯅꯥꯏ ꯃꯈꯥꯗ ꯍꯤꯡꯉꯤꯅꯣ ꯅꯪ ꯅꯄꯥ ꯂꯩꯇ꯭ꯔꯗꯤ ꯅꯪ ꯀꯃꯥꯏ ꯍꯤꯡꯒꯦꯔꯥ ꯍꯥꯎꯔꯅꯤ ꯑꯃꯨꯛꯗꯨꯅ ꯑꯃꯨꯛ
ꯅꯄꯥ ꯂꯩꯇ꯭ꯔꯦ ꯅꯕꯥꯅꯤ ꯀꯩꯅ ꯆꯥꯒꯦꯔꯥ ꯑꯗꯨꯗꯣ ꯀꯥꯎꯅꯨ ꯀꯦ ꯍꯥꯎꯔꯅꯤ ꯑꯃꯨꯛ ꯀꯣꯏ ꯆꯨꯝꯗꯤ ꯆꯨꯝꯃꯦ ꯍꯣꯏ
ꯍꯣꯏꯗꯥ
ꯑꯗꯨ ꯑꯣꯏꯔꯁꯨ ꯃꯣꯃꯣ ꯃꯥꯔꯇꯗꯤꯀꯣ ꯑꯗꯨꯗꯤ ꯑꯩꯕꯨ ꯄꯣꯛꯄꯤꯕ꯭ꯔꯥꯅ ꯍꯥꯏꯕ ꯄꯃꯤꯁꯟ ꯑꯩꯅ ꯄꯤꯕ꯭ꯔꯥ ꯍꯥꯏꯗꯤ ꯍꯥꯏꯅꯤꯡꯕꯅꯤ ꯃꯔꯛ ꯃꯔꯛꯇꯗꯤ
ꯑꯗꯨꯕꯨ ꯗꯨꯒꯨꯝꯕ ꯋꯥꯔꯤꯗꯤ ꯍꯥꯏꯕ ꯌꯥꯗꯦꯗꯅꯥ ꯑꯃꯨꯛꯀꯣ ꯍ ꯍ ꯎꯄꯥꯏ ꯂꯩꯇꯕꯗꯨ ꯑꯩꯅ ꯈ꯭ꯔ ꯈ꯭ꯔ ꯈꯨꯝꯕꯤꯔꯗꯤ ꯃꯨꯛ ꯑꯟꯇꯤ ꯗꯨꯅ ꯅꯪꯗꯤ ꯑꯩꯕꯨ ꯌꯥꯝ ꯆꯦꯂꯦꯟꯖ ꯇꯧꯋꯦ ꯍꯧꯔꯅꯤ ꯑꯃꯨꯛ
ꯅꯪꯒꯤ ꯋꯥꯗꯨꯅꯤ
ꯍꯥ
ꯅꯪꯒꯤ ꯋꯥꯇꯥ ꯗꯨꯒꯤꯅꯦ
ꯆꯂꯦꯟꯖ ꯇꯧꯋꯦ ꯍꯥꯏ